ꯑꯗꯨꯕ꯭ꯔꯣ
ꯇ ꯇꯥꯏ ꯆꯥꯛ ꯆꯥꯔꯦ ꯐꯃꯨꯡꯗ ꯂꯩꯌꯦ
ꯎꯝ ꯀꯔꯤꯁ ꯇꯥꯗꯦ
ꯎꯝ ꯄ꯭ꯔꯣꯆꯦꯠꯁꯨ ꯇꯧꯗꯦ ꯉꯁꯤ ꯑꯗꯨꯝ ꯍꯞꯄꯒ ꯂꯩꯕꯅꯦ
ꯌꯨꯝꯗ ꯃꯤ ꯂꯩꯕ꯭ꯔꯥ
ꯍꯧꯖꯤꯛꯇꯂꯥꯏꯇ
ꯑꯩꯈꯣꯏ ꯏꯃꯥꯟꯅꯕꯤꯅ ꯋꯥ ꯍꯥꯏꯩꯔꯛꯏꯦꯅꯦ
ꯎꯝ ꯈꯪꯗ꯭ꯔꯦ ꯃꯊꯥ ꯁꯥꯔꯦ ꯍꯥꯏ
ꯒ꯭ꯌꯥꯟ ꯇꯥꯗ꯭ꯔꯦ ꯃꯣꯏꯁꯦ
ꯇꯣꯛꯄꯅ ꯐꯔꯦꯅ ꯈꯟꯗꯅ ꯂꯩꯌꯦꯦ
ꯍ ꯑꯗꯨ ꯈꯂ ꯑꯩꯁꯨ ꯍꯦꯛ ꯇꯥꯔꯀꯥꯟꯗ ꯈꯜꯂꯦ ꯍꯥꯏꯗꯤ ꯑꯁꯤꯒꯨꯝꯕ ꯊꯣꯛꯄꯁꯦ ꯑꯃ ꯑꯅꯤ ꯈꯥꯛꯇꯁꯨ ꯅꯠꯇꯦꯕ ꯀꯣ ꯇꯣꯏꯅ ꯊꯣꯛꯑꯦꯕ ꯑꯗꯨꯗꯒꯤ ꯅꯪꯁꯨ ꯋꯥꯔꯦꯅ ꯑꯗꯨꯗꯗꯤ ꯇ ꯀꯩꯅ ꯐꯥꯔꯗ
ꯑꯩꯕꯨꯁꯨ ꯌꯥꯝ ꯅꯨꯡꯁꯤ ꯑꯗꯨꯝ ꯅꯨꯡꯁꯤꯌꯦ ꯑꯗꯣ ꯃꯥꯒꯤꯦꯗꯣ ꯑꯃ ꯃꯉꯣꯗ
ꯑꯗꯨꯗꯅꯤ ꯑꯣ ꯁꯇꯕꯥꯏꯅꯦ ꯃꯥ ꯎꯁꯤꯠ ꯃꯥꯅ ꯐꯖ ꯌꯥꯝꯅ ꯅꯨꯡꯁꯤꯔꯗꯤꯀꯣ ꯃꯥꯅꯁꯨ ꯅꯪꯉꯣꯟꯗ ꯔꯦꯁꯄꯦꯛ ꯄꯤꯒꯅꯦꯕ ꯅꯪꯁꯨ ꯑꯗꯨꯝ ꯄꯤꯌꯦ ꯅꯍ ꯅꯨꯡꯁꯤꯕꯒꯤ ꯑꯗꯨꯃꯥꯏꯅ ꯇꯧꯔꯒ ꯕ ꯇꯥꯎꯒꯅꯦꯕ ꯃꯥꯁꯨ ꯅꯨꯡꯁꯤꯔꯗꯤ ꯑꯗ ꯇꯥꯎꯔꯗꯤ ꯎꯆ ꯇꯧꯕꯥꯏꯅꯤ
ꯍꯥꯏꯁꯨꯣ ꯃꯥꯒꯨꯝꯅ ꯑꯗꯨꯝ ꯇꯧꯔꯗꯤ ꯃꯥ ꯇꯧꯔꯁꯨ ꯑꯩꯁꯨ ꯑꯗꯨꯒꯨꯝꯕ ꯈꯔ ꯈꯔ ꯈꯔ ꯑꯗꯨꯏꯗꯤ ꯋꯥ ꯉꯥꯡꯂꯔꯣꯏ
ꯑꯩꯁꯨ ꯇꯧꯔꯔꯣꯏ ꯅꯪꯁꯨ ꯇꯥꯎꯒꯅꯨ ꯑꯗꯨꯅꯦꯕ ꯑꯩꯅ ꯈꯟꯕꯅꯦ
ꯑꯥ ꯅꯪ ꯋꯥꯅꯤꯉꯥꯏꯅꯦ ꯇꯣꯛꯈ꯭ꯔꯣ ꯒ꯭ꯌꯥꯟ ꯇꯥꯔꯗꯤ ꯃꯣꯏꯁꯦ
ꯑꯣ
ꯅꯨꯡꯁꯤꯤꯇꯄ ꯃꯥꯗꯦ ꯃꯥ
ꯑꯣꯏꯔꯝꯅꯤ
ꯅꯨꯡꯁꯤꯕꯗꯤ ꯁꯥꯕ
ꯎꯝ ꯅꯨ ꯐꯤꯒꯨꯝꯕ ꯑꯗꯨꯝ ꯆꯠꯄ ꯈꯣꯠꯄ ꯀꯣꯏꯕ ꯆꯠꯂꯁꯨ ꯑꯩꯅ ꯁꯦꯡꯅ ꯍꯥꯏ ꯇꯣꯄꯩꯌꯥꯗ ꯇꯣ ꯍꯥꯏ
ꯍꯥꯏꯔꯗꯤ ꯁꯦꯡꯅ ꯍꯥꯏꯔꯗꯤ ꯑꯩꯈꯣꯏꯁꯨ ꯊꯥꯖꯕ ꯂꯩꯌꯦꯅ ꯆꯨꯝꯃꯝꯒꯅꯤ ꯍꯥꯏꯅ
ꯐꯠꯇꯦ ꯈꯣꯠꯇꯦ ꯍꯥꯏꯔꯒ ꯃꯤꯅꯗꯤ ꯎꯕ
ꯑꯗꯨꯗꯅꯦ ꯃꯣꯏ ꯑꯗꯨꯒ ꯑꯗꯨ ꯃꯅꯨꯡꯗ ꯃꯣꯏ ꯃꯆꯤꯟ ꯑꯃꯨꯛ ꯊꯤꯒꯅꯤ
ꯎꯝ
ꯑꯦ ꯇ ꯑꯗꯤ ꯃꯁꯦ ꯃꯣꯏ ꯑꯗꯨꯒꯨꯝꯕ ꯅꯣꯏ ꯑꯅꯤ ꯍꯧꯔꯛꯑꯗꯤ ꯃꯣꯏ ꯃꯃꯥ ꯃꯄꯥ ꯂꯩꯗꯨꯕꯒꯤꯅꯦ ꯑꯗꯨꯝ ꯍꯥꯏꯩꯔꯛꯑꯦ ꯊꯥꯏꯊꯩꯅꯦ ꯈꯟꯂꯅꯨꯀꯣ ꯍꯥꯏꯔꯁꯨꯣ ꯁꯤꯔꯣꯏ ꯁꯤꯔꯣꯏ ꯃꯆꯤꯟ ꯊꯤꯕꯅꯤ ꯁꯤꯔꯔꯣꯏ
ꯏ ꯃꯥ ꯏꯄꯥ ꯑꯗꯨ ꯀꯕ ꯃ ꯝꯗ ꯄꯣꯏꯟꯗ ꯍꯥꯏꯔꯒ ꯑꯃꯨꯛ ꯇꯣꯉꯥꯟꯅ ꯍꯩꯕ
ꯑꯗꯣ ꯅꯪ ꯋꯤꯛꯅꯦꯁ ꯑꯣꯏꯕꯒꯤ ꯍꯥꯏꯕꯅꯦꯕ ꯃꯥꯒꯤ ꯑꯦꯛꯁꯀ꯭ꯌꯨꯁ ꯑꯣꯏꯈ꯭ꯔꯦ ꯦꯝ ꯑꯁꯤꯗꯣ ꯑꯗꯨꯗ
ꯐꯣꯟ ꯄꯦꯇꯔꯟ ꯐꯥꯎ ꯍꯥꯏꯗꯣꯛꯇ꯭ꯔꯒ ꯆꯍꯤ ꯃꯉꯥꯗꯤ ꯍꯦꯜꯂꯦꯅ
ꯑꯗꯨꯅꯦ ꯑꯩꯗꯤ ꯌꯥꯝ ꯉꯥꯛꯀꯩꯀꯣ ꯑꯗꯨ ꯇꯥꯕ ꯀꯥꯟꯗ ꯎ ꯅꯦ
ꯑꯗꯨꯁꯨ ꯑꯩꯅ ꯂꯤꯕꯒꯤꯦ ꯑꯗꯨꯗꯤ ꯄꯨꯔꯥ ꯔꯦꯠ ꯐ꯭ꯂꯦꯦꯛꯅꯦ ꯍꯥꯏꯅꯦ ꯃꯥꯅ ꯄꯁꯨ
ꯑꯣ ꯑꯗꯨꯅꯦ ꯃꯣꯏꯁꯨ ꯈꯪꯅꯔꯝꯒꯅꯤ ꯃꯥꯦ ꯇꯑꯣꯗꯣ
ꯅꯨꯄꯤꯁꯨ ꯌꯥꯝ ꯆ ꯆꯣꯞꯄ ꯃꯥꯜꯂꯦꯅ ꯑꯩꯅ ꯍꯥꯏꯕ ꯑꯗꯣ ꯃꯥꯟꯅꯕ ꯑꯩꯁꯨ ꯑꯗꯨꯝ ꯈꯟꯕꯅꯦ ꯃꯔ ꯃꯔꯔꯇ ꯇ ꯅꯨꯄꯤ ꯃꯩ ꯌꯥꯝꯁꯨ ꯈꯪꯉꯦ ꯃꯥꯗꯣ
ꯑꯗꯨꯅꯦ ꯃꯥ ꯃꯃꯥꯟꯅꯕ ꯐꯥꯎ ꯑꯗꯨꯃꯥꯏꯅ ꯍꯥꯏꯔ ꯏꯇ
ꯎꯝ
ꯑꯩꯗꯣ ꯏ ꯀꯥꯈ꯭ꯔꯦꯗꯤ ꯍꯥꯏꯗꯤ ꯅꯪ ꯃ ꯅꯣꯏꯗ ꯑꯗꯨꯃꯥꯏꯅ ꯇꯧꯔꯗꯤ ꯑꯩꯒ ꯑꯩ ꯑꯩꯉꯣꯟꯗ ꯇ ꯍꯧꯕꯒ ꯆꯞ ꯃꯥꯟꯅꯩꯌꯦꯕ
ꯍ
ꯀꯥꯏ ꯑꯗꯨ ꯃꯥꯏ ꯑꯗꯨꯒꯨꯝꯕ ꯇꯥꯕꯗꯤ ꯑꯩꯗꯤ
ꯑꯩ ꯈꯣꯡ ꯐꯖ ꯐꯥꯔꯗꯤꯦ ꯅꯥꯕ ꯐꯥꯔꯗꯤꯦ ꯅꯣꯏꯗ ꯂ ꯇꯦ ꯔ ꯄꯥꯎꯁꯦ ꯀꯣꯏ
ꯔꯣꯞ ꯇꯥꯎꯁꯦ
ꯌꯥꯝ ꯄꯦꯟꯗꯦ ꯅꯨꯄꯥꯥꯁ ꯈ ꯌꯦꯡꯉ꯭ꯔꯦ
ꯑꯗꯨꯅꯦ ꯑꯩ ꯑꯩ ꯑꯦꯛꯁꯄꯤꯔꯤꯌꯦꯟꯁ ꯠꯇ꯭ꯔꯁꯨ ꯀꯣ ꯑꯗꯨꯝ ꯄꯥꯝꯗꯕ ꯍꯥꯏꯗꯤ ꯅꯣꯏꯗꯒꯤ ꯑꯗꯨꯝ ꯃꯔꯛ ꯃꯔꯛꯇ ꯇꯥꯏꯌꯦꯀꯣ ꯑꯩꯒꯤ ꯎꯝ ꯁꯔꯥꯎꯟꯗꯤꯡꯗꯒꯤ ꯇ ꯑꯩꯒꯤ ꯏꯟꯚꯥꯏꯔꯣꯟꯃꯦꯟꯗꯁꯨ ꯑꯁꯤꯒꯨꯝꯕꯁꯦ ꯌꯥꯝ ꯊꯣꯛꯂꯛꯄꯒꯤ ꯑꯩꯗꯣ ꯀꯤꯌꯦꯕ ꯇꯥꯟꯁꯨ ꯇꯥꯜꯂꯦ ꯃꯦꯟ ꯍꯦꯇꯥꯔ ꯑꯣꯟꯗꯥꯎꯔ
ꯎꯝ ꯃꯈꯣꯏ ꯑꯩꯣꯏꯦꯛ ꯈꯨꯟꯒꯤ ꯄꯨꯝꯁꯨ ꯈꯪꯈ꯭ꯔꯦ ꯏꯃꯨꯡ ꯃꯅꯨꯡꯒꯤ ꯃꯤꯁꯤꯡꯁꯨ ꯂꯣꯏ ꯈꯪꯦ ꯀꯥꯏꯔꯦ ꯀꯥꯏ
ꯑꯗꯨꯗ ꯃꯅꯦ ꯔꯤ ꯑꯣꯏ ꯑꯗꯣ ꯇꯣꯛꯑꯁꯨ ꯅꯤꯡ ꯊꯥ ꯑꯅꯤ ꯑꯍꯨꯝꯗꯤ ꯈꯔꯗꯤ ꯍꯣꯏ ꯍꯥꯔꯠ ꯕꯨꯗꯤꯤ ꯇꯧꯒꯅꯤ ꯑꯗꯨ ꯑꯣꯏꯔꯁꯨ ꯅꯪꯅ ꯇꯣꯛꯅꯤꯡꯈ꯭ꯔꯦ ꯍꯥꯏꯔꯒ ꯇꯣꯛꯈ꯭ꯔꯗꯤ ꯑꯗꯨꯝ ꯃꯇꯨꯡꯣꯗꯗꯤ ꯌꯥꯝ ꯅꯨꯡꯉꯥꯏꯅ ꯂꯩꯒꯅꯦꯕ ꯀꯥꯏꯔꯦ ꯇꯣꯛꯈ꯭ꯔꯣ ꯍꯧꯖꯤꯛꯐꯥꯎ ꯀꯣꯜ ꯇꯧꯔꯛꯇꯕ꯭ꯔꯥꯃ
ꯇꯧꯔꯛꯇꯦ
ꯑꯗꯨꯒꯤ ꯑꯣꯏꯔꯝꯒꯅꯤꯀꯣ ꯃꯥ ꯉꯔꯥꯡꯒꯤꯁꯦ ꯇꯥꯁꯔꯥ ꯑ ꯏꯛꯦ ꯁꯠꯇ
ꯎꯝ
ꯊꯝꯃꯣꯏ ꯑꯃꯈꯛꯇ ꯊꯝꯒꯦ ꯍꯥꯏꯅ ꯊꯔꯛꯄꯗꯣ ꯑꯗꯨꯒꯤ ꯃꯇꯥꯡꯗ ꯑꯣꯏꯔꯝꯃꯤꯅꯤꯗꯣ
ꯑꯗꯨꯒꯤ ꯃꯇꯥꯡ ꯄ꯭ꯔꯣꯕ꯭ꯂꯦꯝ ꯊꯣꯛꯇ꯭ꯔꯤꯉꯥꯏꯩꯗ ꯑꯗꯨꯗꯤ ꯂꯧꯊꯣꯛꯄꯅꯦ ꯑꯗꯨ ꯑꯗꯨꯗ
ꯑꯣ
ꯁꯦꯠ ꯂꯧꯊꯣꯛꯑꯒ ꯁꯦꯠ ꯃꯆꯥ ꯂꯩꯅ ꯃꯤ ꯑꯃ ꯈꯛꯇ ꯐꯝꯉꯥꯏ ꯑꯗꯨꯗ ꯅꯨꯄꯤ ꯅꯨꯄꯤꯕꯨ ꯊꯝꯃꯒ ꯆꯠꯄꯗꯣ ꯌꯦꯡꯉꯨꯅꯦ
ꯑꯥ ꯑꯗꯨꯅꯦ
ꯌꯦꯡꯕꯗ
ꯑꯗꯣ ꯐꯥꯝꯅꯤꯉꯥꯏꯁꯨ ꯂꯩꯕ꯭ꯔꯥ ꯃꯥ ꯆꯥꯎꯔꯒ
ꯈꯪꯗ꯭ꯔꯦ ꯄꯥꯝꯂꯒ ꯆꯠꯄ ꯃꯥꯜꯂꯦ
ꯌꯥꯅꯤ ꯇꯗꯦ ꯑꯩꯗꯤ ꯑꯃꯨꯛꯀ ꯊꯥꯝꯃꯨꯔꯛꯀꯥꯟꯗꯒ
ꯊꯝꯗꯦ
ꯑꯁ ꯐꯖꯔꯝꯒꯅꯤ ꯑꯗꯨꯗꯤ ꯀꯅꯥꯅꯨ ꯂꯩꯗꯣ
ꯈꯪꯗꯅꯦ ꯑꯩꯅ
ꯑꯩꯈꯣꯏ ꯑꯩꯅ ꯈꯪꯅꯕ ꯑꯣꯏꯕ꯭ꯔꯥ
ꯀꯅꯥ ꯄꯨꯔꯒ ꯆꯠꯄ꯭ꯔꯣ ꯏꯊꯟꯇ ꯆꯠꯂꯦ ꯍꯥꯏꯔꯒ ꯃꯤꯗꯤ ꯎꯋꯦꯅ ꯑꯗꯨ ꯑꯩꯅ ꯑꯃꯨꯛ ꯍꯪꯕꯒꯤ ꯃꯥꯗꯨ ꯅꯨꯄꯤ ꯑꯃꯕꯨꯗꯤ ꯄꯨꯑ ꯑꯗꯣ ꯃꯃꯤꯡ ꯁꯪꯕꯗꯤ ꯈꯪꯗꯦ ꯍꯥꯏꯌꯦꯕ ꯎ ꯋꯥꯁꯨ ꯐꯖ ꯀꯣꯜꯗꯣ ꯑꯗꯨꯝ ꯇꯠꯈ꯭ꯔꯦ
ꯀꯔꯤꯒꯤ ꯅꯨꯄꯥꯅꯣ ꯍꯥꯏꯕꯅꯤꯗ ꯃꯥꯒꯤ ꯃꯍꯤꯡꯈꯥꯡ ꯈꯥꯡ ꯈꯥꯡꯗꯅ ꯄꯣꯛꯕꯗꯣ ꯀꯔꯤꯅꯣ ꯂ ꯍꯥꯏꯅꯤꯗ ꯍꯥꯏꯗꯤ ꯊꯕꯥꯛ ꯏꯃꯥꯔꯖꯦꯟꯁꯤꯒꯨꯝꯕ ꯂꯩꯔꯒ ꯆꯠꯄ ꯑꯣꯏꯔꯝꯕꯗꯤ ꯀꯥꯏꯔꯤꯅ ꯑꯃ ꯑꯁꯦꯡꯕ ꯍꯥꯏꯔꯀꯥꯟꯗꯗꯤ ꯑꯗꯨ ꯁꯨꯅꯗꯕ ꯑꯁ
ꯄꯦꯂ ꯄꯦꯍꯦ ꯄꯦꯂꯦ
ꯃꯥꯒꯤ ꯄꯦꯇꯥꯔꯅ ꯐꯥꯎ ꯍꯥꯏꯔꯛꯇꯦ ꯍꯥꯏꯕ ꯀꯥꯟꯗꯗꯤꯀꯣ ꯑꯩꯗꯣ ꯌꯥꯝ ꯉꯥꯛꯑꯦ
ꯎꯝ
ꯃꯤꯠ ꯌꯥꯝ ꯅꯥꯏꯌ‌ꯦ
ꯇꯤꯌ‌ꯦ ꯃꯥ ꯑꯗꯨꯝ ꯀ‌ꯣꯏꯕ ꯎꯝ ꯀꯣꯏꯕꯒꯨꯝꯕ ꯆꯠꯃꯤꯟꯅ ꯑꯩꯒꯤꯗꯤ ꯃꯥ ꯑꯗꯨꯝ ꯄꯥꯏꯌ‌ꯦꯅ ꯐ꯭ꯔꯤ ꯇꯧꯔꯒ ꯑꯗꯨꯝ ꯃꯥꯒꯤꯗꯤ ꯌꯥ ꯁꯨꯛꯌꯦꯡ ꯌ‌ꯦꯡꯗꯦ ꯑꯩꯅꯕꯨ ꯃꯥ ꯁꯥꯎꯕ ꯀꯣꯟꯅ ꯈꯪꯒꯅꯤ ꯍꯥꯏꯔꯒ ꯑꯗꯨ ꯆꯍꯤ ꯃꯉꯥ ꯍꯦꯜꯂꯦ ꯑꯗꯣ ꯉꯁꯤ ꯐꯥꯎ ꯍꯥꯏꯗꯣꯛꯇꯕ
ꯀꯔꯤꯒꯤꯔꯥ ꯌꯥꯝ ꯃꯥ ꯒ꯭ꯌꯥꯟ ꯇꯥꯗꯦ ꯍꯥꯏꯁꯦ ꯅꯪꯁꯦ ꯍꯧꯖꯤꯛꯀꯥꯟꯁꯦ ꯀꯔꯤ ꯍꯥꯏꯁꯤꯔꯥ ꯌꯥꯝ ꯋꯥꯅ ꯂꯥꯛꯑꯦ ꯍꯥꯏꯕꯗꯣ ꯈꯥꯡꯕꯅꯦꯕ ꯃꯥ ꯍꯧꯖꯤꯛꯀꯨꯝꯕ ꯃꯇꯝꯗꯅꯦꯕ ꯃꯥꯅ ꯈꯥꯡꯗꯣꯏꯁꯦ ꯍꯥꯏꯗꯤ ꯅꯨꯡꯁꯤꯅ ꯂꯩ ꯗꯨꯏꯁꯦ ꯒ꯭ꯌꯥꯟ ꯇꯥꯗꯔ‌ꯦ ꯃꯥ ꯅꯨꯡꯁꯤꯗꯕꯩꯔꯥ
ꯍ ꯈꯪꯗꯔꯦ
ꯂꯨꯅ ꯈꯣꯠꯅ ꯇꯥꯎꯅꯤꯡꯉꯥꯏ ꯃꯇꯝꯅꯦꯕ ꯍꯧꯖꯤꯛꯁꯦ
ꯎꯝ
ꯃꯥꯁꯨ ꯂꯥꯛꯄ꯭ꯔꯥ ꯑꯩꯈꯣꯏ ꯈꯨꯟꯗ ꯂꯥꯛ
ꯂꯥꯛꯏꯅꯦ ꯑꯗꯨ ꯅꯨꯃꯤꯠ ꯇꯣ ꯑꯔꯖꯦꯟꯇꯤꯅꯥ ꯀꯤꯐꯦꯟꯁꯤꯡ ꯗꯔꯥꯏꯠ ꯆꯠꯄ ꯃꯇꯝꯗ‌ꯣ
ꯃꯊꯟꯇ ꯂꯥꯛꯄ꯭ꯔꯥ ꯑꯗꯨꯗꯗꯤ
ꯎꯝ ꯃꯕꯣꯡ ꯑꯃ ꯃꯕꯣꯡ ꯑꯃꯒ
ꯑꯣ ꯑꯣ
ꯐꯝꯕꯗꯣ ꯑꯥ ꯁꯤꯠ ꯁꯤꯠ ꯂꯩꯇꯕꯒꯤ ꯑꯗꯨ ꯑꯥꯏꯔꯥꯟꯒꯨꯝꯕ ꯂꯩꯌꯦꯅ
ꯍꯣꯏ
ꯒꯤ ꯑꯗꯨꯒꯨꯝꯕꯗ ꯐꯝꯕ ꯑꯗꯨ ꯁꯤ ꯅꯨꯄꯥꯗꯨꯁꯨ ꯂꯣꯏ ꯅꯥꯔꯦ ꯍꯥꯏꯌꯦ ꯀꯥꯏꯅ ꯑꯩꯉꯣꯟꯗ ꯍꯥꯏꯌꯦꯕ
ꯑꯣ
ꯑꯗꯨ ꯑꯗꯨ ꯅꯨꯃꯤꯠꯇ ꯑꯩ ꯆꯥꯛ ꯊꯣꯡꯕ ꯃꯇꯝꯗ ꯎꯝ ꯃꯕꯥꯅꯤꯗꯣ ꯂꯥꯛꯑꯒ ꯆꯥ ꯊꯛꯑꯒ ꯑꯩ ꯆꯠꯈ꯭ꯔꯒꯦ ꯎꯝ ꯌꯥꯎꯔꯗꯤ ꯀꯣꯜ ꯇꯧꯔꯛꯀꯦ ꯀꯥꯏꯅ ꯆꯠꯈ꯭ꯔꯕꯅꯦ ꯑꯗꯣ ꯀꯣꯜꯁꯨ ꯇꯧꯔꯛꯇꯦ
ꯒꯌꯥꯟ ꯇꯥꯗ‌ꯦ ꯃꯥꯖ‌ꯦ
ꯐꯖꯅꯗꯤ ꯆꯤꯠ ꯇꯧꯔꯝꯒꯅꯤ ꯑꯩꯈꯣꯏꯅ ꯈꯪꯗꯕ ꯃ ꯃꯇꯝꯗꯁꯨ ꯂꯥꯏꯅ ꯌꯥꯗꯕ ꯎꯝ ꯑꯗꯨꯝ
ꯑꯩꯈꯣꯏꯅ ꯈꯥꯡꯕ ꯐꯥꯎ ꯅꯣꯏ ꯍꯥꯏꯗꯤ ꯑꯅꯤ ꯑꯍꯨꯝ ꯈꯛꯇ ꯅꯠꯇꯦꯕ
ꯎꯝ
ꯐꯥꯡꯕꯁꯨ
ꯎꯝ
ꯑꯩꯈꯣꯏ ꯕꯦꯛꯇꯗꯤ ꯌꯥꯝ ꯇꯧꯔꯝꯒꯅꯤ
ꯇꯧꯔꯝꯒꯅꯤ
ꯌꯥꯝ ꯉꯥꯛꯑ‌ꯦ ꯑꯗꯨ ꯑꯩꯗꯤ ꯌꯥꯝ ꯅꯨꯡꯁꯤꯕ ꯕꯔꯥ ꯈꯜꯂꯒ ꯅꯨꯄꯥ ꯂꯩꯔꯣꯏ ꯍꯥꯏꯕꯁꯨ ꯍꯥꯏꯕ ꯋꯥꯁꯨ ꯂꯩꯇꯦ
ꯁꯨꯛꯆꯪ ꯆꯪꯉꯣꯏ ꯇꯜꯂꯦ
ꯅꯪꯁꯨ ꯎꯝ ꯀꯣꯜ ꯇꯧꯔꯛꯑꯗꯤ ꯋꯥ ꯐꯖꯅ ꯉꯥꯡꯉꯣ ꯑꯗꯨꯃꯥꯏꯅ ꯇꯧꯔꯗꯤ ꯑꯩꯈꯣꯏ ꯑꯗꯨꯁꯨ ꯌꯥꯔꯔꯣꯏ ꯍꯥꯏꯕꯗꯣ
ꯎꯝ
ꯐꯖꯅ ꯍꯥꯏꯔꯣ ꯐꯖꯅ ꯑꯩꯣꯏꯁꯨ ꯍꯥꯏꯗꯤ ꯇꯣꯛꯈ꯭ꯔꯁꯨ ꯇꯣꯛ
ꯁ ꯉꯁꯤꯗꯤ ꯃꯥꯕꯨꯡꯉ ꯑꯩꯁꯦ
ꯑꯗꯨꯀꯣ ꯐꯖꯅ ꯇꯣꯛꯄꯗꯤ ꯑꯗꯨꯝ ꯃꯊꯥꯡꯗꯨꯁꯨ ꯃꯇꯨꯡꯗꯨꯁꯨ ꯑꯗꯨꯝ ꯑꯗꯨꯝ ꯅꯨꯡꯉꯥꯏꯅ ꯑꯗꯨꯗꯤ ꯐꯖꯅ ꯍꯥꯏꯔꯣ ꯋꯥ ꯉꯥꯡꯕ ꯀꯥꯟꯗ ꯍꯥꯏꯗꯤ ꯁꯥꯎꯗꯕꯤꯗꯀꯣ ꯑꯗꯨꯝ ꯐꯖ ꯑ ꯋꯥꯉꯉꯣ ꯀꯅꯥꯗꯦ ꯍꯧꯖꯤꯛꯄꯨꯗꯤ ꯈꯔ ꯐꯌꯦꯦ ꯌꯨꯝ ꯄꯥꯜꯂꯀꯥꯟꯗ ꯑꯗꯨꯃꯥꯏ ꯇꯧꯔꯤꯗꯤ ꯑ ꯂꯥꯛꯅꯤꯉꯥꯏ ꯁꯁꯨ ꯅꯠꯇꯦ ꯌꯨꯝ ꯍꯅꯤꯡꯉꯥꯏꯁꯨ ꯅꯠꯇꯦ ꯐꯔꯥꯛ ꯌꯥꯝ ꯇꯥꯡꯅꯤ ꯍꯧꯖꯤꯛꯩꯅ ꯐꯖꯥꯅ ꯗꯤꯁꯤꯁꯥ ꯂꯥꯎꯒꯗꯣꯏ
ꯎꯝ ꯆꯪꯃꯦ ꯎ ꯔꯁ ꯈꯪꯉꯗꯤ ꯌꯥꯝ
ꯍꯣꯏ ꯑꯃꯨꯛꯀ ꯁꯥꯎꯔꯒꯅꯤꯀꯣ ꯑꯩꯗꯤ ꯍꯥꯏꯕꯤ